ꯍꯜꯂꯣ ꯃꯔꯨꯞ ꯇꯥꯕꯤꯔꯕꯣ ꯃꯔꯨꯞ
ꯇꯥꯔꯦ ꯇꯥꯔꯦ
ꯍꯟꯗꯛ ꯃꯔꯛꯁꯦ ꯅꯣꯡ ꯅꯣꯡ ꯆꯤꯡ ꯆꯨꯕꯅꯔ ꯀꯩꯅꯣ ꯅꯦꯋꯥꯛꯁꯦ ꯑꯃ ꯏꯅꯨꯡ ꯅꯨꯡꯉꯥꯏꯇꯦ ꯇꯕꯅ ꯇꯧ ꯗ꯭ꯔꯣ
ꯑꯩꯁꯨ ꯑꯗꯨ ꯍꯥꯏꯒꯦ ꯇꯧꯔꯞꯕꯅꯦ ꯍꯟꯇꯛ
ꯎꯝ ꯃꯔꯨꯞ ꯃꯄꯥꯡꯒꯤ ꯋꯥꯔꯤ ꯁꯥꯟꯅꯕ ꯈꯣꯠꯅꯕꯗ ꯅꯦꯠꯋꯥꯛꯁꯦ ꯌꯥꯝ ꯅꯨꯡꯉꯥꯏꯇ꯭ꯔꯦꯅꯦ ꯍꯟꯗꯛꯁꯦ
ꯍꯣꯏ ꯍꯣꯏ ꯑꯗꯨꯒ ꯑꯃꯨꯛ ꯅꯦꯠꯋꯥꯛꯀꯨꯝꯕ ꯏꯟꯇꯔꯅꯦꯠꯀꯨꯝꯕꯗꯤ ꯑꯃꯨꯛ ꯀꯩꯁꯨ ꯇꯧꯗꯦꯕꯀꯣ ꯀꯣꯟ ꯋꯥꯔꯤ ꯁꯥꯟꯅꯕꯒꯨꯝꯕꯕꯁꯤꯅ ꯀꯩꯗꯧꯔꯃꯣ ꯈꯪꯗꯦ ꯏꯁꯨ ꯂꯩꯔꯤꯁꯦ
ꯑꯗꯨꯅꯤ ꯍꯥꯏꯗꯤ ꯃꯔꯨꯞ ꯃꯄꯥꯡ ꯋꯥꯔꯝ ꯁꯥꯟꯅꯕꯗ ꯄꯠ ꯄꯠ ꯄꯠ ꯇꯠꯂꯒ ꯑꯗꯨꯒ ꯀꯩꯅꯣ ꯅꯦꯋꯥꯛ ꯐꯪꯗꯕꯒꯤ ꯅꯣ ꯔꯤꯖꯦꯕꯜ ꯍꯥꯏꯕꯒꯨꯝꯕ ꯌꯥꯝꯅ ꯊꯦꯡꯅꯔꯦ ꯍꯟꯗꯛꯀꯤ ꯅꯣꯡꯁꯤꯡ ꯆꯨꯕꯁꯤꯅ ꯑꯣꯏ ꯇꯥꯏ ꯋꯦꯗꯔ ꯐꯠꯇꯕꯁꯦ
ꯑꯩꯅ ꯑꯃꯨꯛ ꯈꯪꯅꯤꯡꯉꯤꯁꯤꯅ ꯏꯟꯇꯔꯅꯦꯠꯇꯗꯤ ꯀꯩꯁꯨ ꯏꯁꯨ ꯑꯃ ꯂꯩꯇꯦꯗꯅ ꯍꯥꯏꯗꯤ ꯅꯦꯠꯋꯥꯛꯀꯗꯤ ꯅꯨꯡꯉꯥꯏꯔꯤꯑꯕ ꯏꯟꯇꯔꯅꯦꯠꯀꯤ ꯅꯦꯠꯋꯥꯛꯀꯗꯤ
ꯈꯪꯗꯦꯅꯦ ꯀꯔꯤꯁꯨ ꯂꯩꯕꯅꯣ ꯋꯦꯗꯔꯒ ꯅꯦꯠꯋꯥꯛꯀꯁꯦ ꯀꯔꯤ ꯃꯔꯤ ꯂꯩꯅꯕꯅꯣ ꯈꯪꯗ꯭ꯔꯦꯅꯦ
ꯑ
ꯎꯝ ꯁꯤꯅ ꯁꯤ ꯑꯣꯏꯈ꯭ꯔꯦ ꯑꯗꯣ ꯅꯪ ꯍꯌꯦꯡ ꯑꯦꯛꯖꯥꯝ ꯀꯩꯅꯣꯒꯤ ꯀꯌꯥꯝ ꯄꯥꯔꯒꯦ ꯃꯊꯪꯒꯤ ꯑꯦꯛꯖꯥꯝꯒꯤ
ꯑꯁ ꯈꯪꯗꯦꯅ ꯃꯔꯨꯞ ꯄꯪꯄꯥ ꯃꯣꯏꯅ ꯏꯃꯥꯟꯅꯕꯅ ꯍꯟꯗꯛꯇꯤ ꯀ꯭ꯂꯥꯁ ꯏꯟꯊꯨꯡꯉ ꯌꯥꯎꯍꯧꯗꯕꯒꯤ ꯏꯃꯥꯟꯅꯕꯅ ꯊꯥꯔꯛꯑꯦ ꯀꯩꯅꯣ ꯄꯤ ꯗꯤ ꯑꯦꯐ ꯑꯃ ꯄꯦꯖ ꯅꯤꯐꯨꯃꯨꯛ ꯆꯟꯕ ꯑꯃ ꯑꯗꯨꯗꯒꯤ ꯁꯨꯝ ꯈꯔ ꯈꯔ ꯃꯔꯨ ꯑꯣꯏꯏꯕ ꯄ꯭ꯔꯤꯟ ꯄꯣꯏꯟ ꯇꯧꯔꯒ ꯄꯥꯔꯤꯗꯨꯅꯤ
ꯂꯩꯃꯥꯏ ꯅꯤꯝꯐꯨꯗꯨꯃꯛ ꯂꯣꯏ ꯄꯥꯏꯔꯗꯤ ꯅꯪꯈꯤꯗ꯭ꯔꯥ
ꯑꯗꯨꯅꯤꯅꯦ ꯑꯩꯈꯣꯏꯗꯤ ꯑꯍꯤꯡꯣꯝꯗ ꯄꯥꯒꯦ ꯍꯥꯏꯕꯅꯤ ꯇꯞꯇꯥꯏ ꯊꯥꯖꯤꯜꯂꯛꯑꯦꯅ ꯃꯣꯏꯅ ꯃꯣꯡꯡ ꯃꯥꯟꯗꯅ ꯍꯟꯗꯛꯇꯤ ꯁꯦꯟꯇꯔꯒ ꯁꯤꯜꯂꯦ ꯑꯦꯛꯖꯥꯝꯁꯦ ꯑꯦꯛꯖꯥꯝꯗ ꯑꯦꯛꯖꯥꯝ ꯃꯥꯜꯂꯦꯅꯦꯀꯣ
ꯎꯝ ꯍꯣꯏ ꯁꯤꯅꯦ ꯑꯩꯩꯗ ꯍꯥꯏꯗꯤ ꯏꯗꯨꯀꯦꯁꯟ ꯁꯤꯁꯇꯦꯝꯁꯤꯗ ꯀꯩꯅꯣ ꯑꯃ ꯂꯥꯛꯀꯗꯣꯏꯅꯦꯕꯀꯣ ꯑꯍꯣꯡꯕ ꯑꯃ ꯍꯥꯏꯗꯤ ꯁꯨꯃꯥꯏꯅ ꯈꯔ ꯀꯩꯅꯣ ꯇꯧꯁꯟꯕꯤꯔꯛꯏꯁꯤꯅ ꯐꯩꯗ ꯀꯩꯅꯣ ꯉꯥꯛꯇꯒꯤ ꯅꯠꯇꯕ ꯚꯥꯏ ꯍꯣꯏ ꯈꯔ ꯑꯃꯅ ꯐꯠꯇꯦ ꯍꯥꯏꯕ ꯌꯥꯎꯔꯝꯒꯅꯤ ꯑꯗꯨꯑꯣꯏꯁꯨ ꯁꯤꯃꯥꯏꯅ ꯈꯔ ꯆꯦꯛꯁꯤꯟꯕꯤꯕ ꯀꯩꯅꯣ ꯇꯧꯕꯤꯕꯁꯤꯅ ꯂꯩꯕꯥꯛꯁꯤ ꯆꯥꯎꯈꯠꯄꯗ ꯀꯩꯅꯣ ꯇꯧꯕꯗ ꯃꯇꯦꯡ ꯄꯥꯡꯗꯣꯏꯅꯦꯕ ꯂꯩꯕꯥꯛ ꯑꯃ ꯆꯥꯎꯈꯠꯍꯟꯒꯦ ꯍꯥꯏꯔꯒꯗꯤ ꯂꯥꯏꯔꯤꯛ ꯂꯥꯏꯁꯨ ꯒꯤ ꯃꯉꯥꯥꯟꯜ ꯐꯪꯕ ꯃꯤ ꯍꯥꯏꯗꯤ ꯂꯥꯏꯔꯤꯛ ꯂꯥꯏꯁꯨ ꯍꯩꯕ ꯃꯤ ꯌꯥꯝꯅ ꯗꯔꯀꯥꯔ ꯂꯩꯌꯦꯕꯀꯣ
ꯎꯝ ꯃꯥꯅꯦ ꯃꯥꯅꯦ
ꯂꯥꯏꯔꯤꯛ ꯂꯥꯏꯁꯨ ꯍꯩꯕꯒꯤ ꯆꯥꯡ ꯋꯥꯡꯅ ꯂꯩꯕ ꯂꯩꯕꯥꯛꯇꯣ ꯑꯗꯨꯝ ꯆꯥꯎꯈꯠꯂꯗꯝꯕꯅꯤ ꯃꯁꯤꯃ ꯍꯥꯏꯗꯤ ꯃꯣꯏꯅ ꯍꯦꯜꯂꯦꯕ ꯋꯥꯈꯜ ꯂꯧꯁꯤꯡ ꯈꯟꯕ ꯉꯝꯕꯒꯤ ꯆꯥꯡ ꯑꯗꯒꯤ ꯁꯤꯡꯕ ꯊꯕꯛ ꯑꯃ ꯇꯧꯔꯛꯄꯗ ꯊꯕꯛ ꯑꯃ ꯇꯧꯕꯗ ꯊꯦꯡꯅꯔꯤꯕ ꯄ꯭ꯔꯣꯕ꯭ꯂꯦꯝ ꯃꯌꯥꯝꯁꯦ ꯁꯣꯜꯕ ꯇꯧꯕ ꯉꯝꯕꯁꯦ ꯃꯣꯏꯅ ꯍꯦꯜꯂꯦꯕ ꯍꯥꯏꯕꯗꯤ ꯂꯥꯏꯔꯤꯛ ꯂꯥꯏꯁꯨ ꯇꯝꯕ ꯍꯥꯏꯕꯁꯤꯃꯛꯇꯕꯨ ꯂꯣꯏꯅ ꯍꯥꯏꯗꯤ ꯄꯨꯟꯁꯤꯗ ꯊꯦꯡꯅꯔꯛꯀꯗꯕ ꯑꯋꯥ ꯅꯨꯡꯉꯥꯏ ꯑꯗꯨꯒ ꯄꯨꯟꯁꯤꯗ ꯊꯦꯡꯅꯔꯛꯀꯗꯕ ꯈꯨꯗꯣꯡꯊꯤꯕꯁꯦ ꯀꯃꯥꯏꯅ ꯃꯥꯌꯣꯛꯅꯅꯤ ꯀꯔꯤꯅ ꯀꯔꯤꯅ ꯐꯕꯅꯣ ꯀꯔꯤꯅ ꯐꯠꯇꯕꯅꯣ ꯍꯥꯏꯕꯗꯣ ꯂꯣꯏꯅ ꯃꯁꯥꯏ ꯈꯥꯏꯅ ꯈꯥꯏꯅ ꯂꯣꯏ ꯇꯝꯃꯛꯄꯅꯤꯅ ꯍꯥꯏꯗꯤ ꯊꯦꯡꯅꯔꯛꯄ ꯀꯥꯟꯗ ꯑꯅꯧꯕ ꯑꯣꯏꯗ꯭ꯔꯦꯕ ꯍꯥꯏꯗꯤ ꯊꯧꯗꯣꯛꯇꯣ ꯑꯅꯧꯕ ꯑꯣꯏꯖꯔꯒꯁꯨ ꯂꯥꯏꯔꯤꯛꯇ ꯂꯣꯏꯅ ꯇꯝꯈ꯭ꯔꯕꯅꯤꯅ ꯀꯃꯥꯏꯅ ꯀꯃꯥꯏꯅ ꯀꯩꯅꯣ ꯇꯧꯅꯤ ꯊꯦꯡꯅꯅꯤ ꯀꯃꯥꯏꯅ ꯁꯤ ꯃꯇꯥꯡꯗ ꯁꯤ ꯇꯧꯅꯤ ꯍꯥꯏꯕꯗꯣ ꯂꯣꯏ ꯈꯪꯅꯔꯕꯅꯤꯅ ꯂꯥꯏꯔꯤꯛ ꯂꯥꯏꯁꯨ ꯍꯩꯅꯔꯕꯕ ꯍꯩꯕ ꯃꯤꯁꯤꯡꯁꯤꯗꯤ ꯄ꯭ꯔꯣꯕ꯭ꯂꯦꯝ ꯑꯃ ꯁꯣꯜꯕ ꯇꯧꯕꯁꯦ ꯀꯩꯁꯨ ꯀꯩꯅꯣ ꯇꯧꯗꯅ ꯇꯧꯋꯦꯕ ꯑꯗꯨꯝ ꯍꯥꯏꯗꯤ ꯀꯩꯁꯨ ꯂꯨꯗꯅ ꯐꯩ
ꯍꯣꯏ ꯍꯣꯏ ꯌꯥꯝꯝ ꯁꯅ ꯀꯝꯕꯤꯒ ꯃꯦꯃ ꯑꯝ ꯆꯨꯝꯃꯦꯗ ꯍꯦꯛ ꯈꯪꯆꯦꯟ ꯆꯦꯟꯖ ꯍꯦꯛ ꯇꯧꯔꯛꯄꯗꯨꯗ ꯈꯨꯗꯛꯇ ꯍꯦꯛ ꯆꯦꯟꯖ ꯇꯧꯔꯛꯄꯗꯨꯗ ꯃꯌꯥꯝꯁꯦ ꯈꯔꯗꯤ ꯉꯥꯎꯅꯕꯗꯣ ꯍꯥꯏꯗꯤ ꯂꯩꯗꯅ ꯍꯦꯛ ꯇꯥꯏꯠꯁꯦ ꯈꯪꯉꯏ ꯑꯣꯏꯁꯜꯂ ꯍꯣꯏ ꯍꯥꯟꯅꯒꯤ ꯍꯥꯟꯅꯒꯤ ꯑꯦꯛꯖꯥꯝꯗꯨ ꯑꯦꯛꯖꯥꯝ ꯍꯥꯏꯗꯤ ꯁꯤꯜꯍꯜꯂꯦ ꯀꯩꯅꯣ ꯃꯥꯔꯁ ꯀꯣꯄꯤ ꯇꯧꯋꯦ ꯈꯣꯠꯂꯦ ꯍꯥꯏꯕ ꯅꯠꯇꯕ ꯑꯗꯨ ꯑꯣꯏꯔꯁꯨ ꯍꯥꯟꯅꯗꯒꯤ ꯑꯃꯨꯛ ꯑꯩꯈꯣꯏꯒꯤ ꯁꯦꯟꯇꯔ ꯆꯦꯟꯖ ꯇꯧꯗꯕꯅꯤꯅ ꯑꯩꯈꯣꯏ ꯍꯥꯟꯅꯒꯤ ꯀꯣꯂꯦꯖ ꯑꯣꯖꯥꯅ ꯇꯥꯔ ꯈꯣꯠꯂꯒ ꯐꯒꯦ ꯁꯨꯒꯥꯏ ꯈꯔ ꯈꯒ ꯇꯧꯅꯗꯅ ꯈꯣꯠꯅꯗꯅ ꯏꯁꯇ꯭ꯔꯦꯁ ꯐ꯭ꯔꯤꯗ ꯊꯥꯏꯗꯅꯀꯣ ꯍꯧꯖꯤꯛꯅ ꯑꯃꯨꯛ ꯃꯤꯇꯣꯞꯀ ꯃꯤꯇꯣꯞ ꯍꯥꯏꯗꯤ ꯑꯣꯖꯥꯗꯣ ꯑꯥꯎꯠꯁꯥꯏꯗꯔꯒꯨꯝꯕꯅꯦ ꯃꯁꯛ ꯁꯨꯈꯪ ꯈꯪꯅ ꯄꯣꯟꯠꯇꯦꯕ ꯑꯗꯨꯗꯨꯅ ꯀꯩꯅꯣ ꯑꯦꯛꯖꯥꯃꯤꯅꯔ ꯑꯣꯏꯔꯒ ꯇꯥꯕꯗꯨꯗ ꯈꯔ ꯀꯤꯕ ꯁꯥꯇ꯭ꯔꯁꯤꯡꯅ ꯈꯔ ꯀꯤꯕꯒꯨꯝꯕ ꯑꯗꯨꯃꯥꯏꯅ ꯈꯔ ꯊꯥꯀꯠꯄ ꯈꯣꯠꯀꯠꯄ ꯇꯧꯕꯗꯨꯗ ꯁꯨꯝ ꯃꯌꯥꯝꯁꯦ ꯍꯥꯏꯅꯔꯤꯕꯖꯥꯅꯤꯗ
ꯎꯝ ꯑꯗꯨꯕꯨꯗꯤ ꯍꯥꯏꯗꯤ ꯑꯩ ꯏꯁꯥꯃꯛꯁꯨ ꯑꯗꯨꯝ ꯇꯧꯔꯤꯅꯤ ꯌꯥꯝ ꯅꯨꯡꯉ
ꯍꯥꯏꯐꯦꯠ ꯑꯩꯈꯣꯏꯗꯒ ꯍꯥꯏꯐꯦꯠ ꯃꯨꯟꯅꯒ ꯌꯦꯡꯁꯤꯜꯂꯛꯄꯗꯣ ꯚꯥꯏ ꯑꯩꯈꯣꯏꯗ ꯀꯩꯁꯨ ꯇꯧꯗ꯭ꯔꯁꯨ ꯑꯗꯨꯝ ꯏꯁꯥꯗ ꯊꯨꯀꯠꯄ ꯑꯃ ꯐꯥꯎꯕꯗꯣ ꯚꯥꯏ
ꯑꯗꯨꯒ ꯁꯤ ꯍꯟꯗꯛꯁꯦ ꯑꯦꯛꯖꯥꯝ ꯁꯦꯟꯇꯔꯁꯨ ꯂꯥꯞꯄꯅꯤꯅꯀꯣ ꯆꯠꯊꯣꯛ ꯆꯠꯁꯤꯁꯤꯗ ꯈꯤꯇꯪ ꯄ꯭ꯔꯣꯕ꯭ꯂꯦꯝ ꯑꯃ ꯃꯥꯌꯣꯛꯅꯕꯁꯤꯗꯀꯣ ꯍꯥꯏꯗꯤ ꯃꯇꯝꯁꯦ ꯍꯦꯛꯇ ꯅꯪꯉꯣꯏ ꯍꯦ ꯇꯧꯋꯦꯕꯀꯣ ꯃ ꯁꯤ ꯆꯅꯤ ꯐꯔꯛ ꯇꯥꯏꯁꯦ
ꯑꯩꯈꯣꯏꯗꯤ ꯈꯔꯕꯨ ꯐꯔꯕꯅꯤꯅꯦ ꯋꯥ ꯑꯥ ꯑꯥ ꯏ ꯑꯔꯥꯞ ꯑꯔꯥꯞꯄꯗꯒꯤ ꯂꯥꯛꯄ ꯌꯥꯎꯔꯤꯕ
ꯁꯤꯁ ꯑꯃ ꯈꯤꯇꯪ ꯐꯔꯛ ꯇꯥꯏ ꯍꯥꯏꯗꯤ ꯑꯩꯈꯣꯏꯅꯕꯨ ꯑꯩꯈꯣꯏꯕꯨ ꯈꯤꯇꯪ ꯑꯩꯈꯣꯏꯕꯨ ꯅꯪꯉꯣꯏꯒꯦ ꯇꯧꯔꯤꯁꯤꯅꯗꯤ ꯃꯣꯏ ꯑꯥ ꯑꯔꯥꯞꯄꯗꯒꯤ ꯇꯝꯃꯤꯕ ꯀꯥꯡꯕꯨ ꯃꯣꯏꯁꯤꯡꯁꯤꯗꯤ ꯄꯨꯡ ꯀꯥꯏꯗꯒꯤꯒ ꯂꯥꯛꯑꯝꯒꯅꯤ
ꯃꯥꯅꯦ ꯃꯥꯅꯦ ꯑꯌꯨꯛꯇ ꯅꯣꯡꯐꯨ ꯉꯥꯟꯕꯗꯒꯤꯒ ꯂꯥꯛꯑꯝꯗꯣꯏꯅꯦ ꯑꯗꯨꯅꯦ ꯍꯥꯏꯗꯤ ꯀꯥꯏꯅ ꯑꯌꯨꯛ ꯍꯧꯒꯠꯂ ꯆꯠ ꯔꯤꯚꯥꯏꯁ ꯃꯆꯥ ꯑꯃ ꯀꯩ ꯑꯃ ꯆꯠꯆꯒꯗꯕꯗꯣ ꯆꯠꯄ ꯅꯪꯅꯗ꯭ꯔꯦꯗꯅ ꯃꯌꯥꯝꯁꯦ
ꯑꯗꯨꯅꯤ ꯍꯥꯏꯗꯤ ꯑꯩꯈꯣꯏꯒꯤ ꯀꯩꯅꯣꯁꯤꯗ ꯀꯣꯂꯦꯖꯁꯤꯗ ꯇꯥꯔꯤꯀꯥꯟꯗꯗꯤ ꯑꯗꯨꯝ ꯐꯠ ꯐꯠ ꯐꯠ ꯆꯠꯄ ꯅꯪꯈꯤꯗꯅ ꯑꯗꯨꯝ ꯍꯧꯖꯤꯛꯀꯤꯗꯨꯗꯤ ꯂꯝꯕꯤꯒ ꯊꯣꯡꯕ ꯅꯨꯡꯉꯥꯏꯇ꯭ꯔꯦ ꯑꯗꯨꯅ ꯌꯥꯝꯅ ꯆꯠꯊꯣꯛ ꯆꯠꯁꯤꯟꯗ ꯈꯤꯇꯪ ꯀꯩꯅꯣ ꯄ꯭ꯔꯣꯕ꯭ꯂꯦꯝ ꯑꯣꯏꯕꯗꯣ ꯑꯗꯨ ꯑꯣꯏꯔꯦ ꯇꯧꯔꯤꯁꯦ
ꯎꯝ
ꯅꯣꯏꯒꯤꯗꯤ ꯀꯩꯅꯣꯒꯤꯗꯤ ꯍ ꯍꯥꯏꯌꯣ ꯍꯥꯏ ꯃꯨꯞ
ꯍꯥꯏꯔꯑꯣ ꯍꯥꯏꯔꯑꯣ ꯌꯥꯔꯦ ꯅꯣꯛꯀꯦ ꯑꯗꯨꯝ ꯍꯥꯏꯕꯤꯔꯛꯑꯣ
ꯎꯝ ꯅꯣꯏꯒꯤꯗꯤ ꯄ꯭ꯔꯦꯛꯇꯤꯀꯦꯜꯒꯤꯗꯤ ꯀꯃꯥꯏꯅ ꯇꯧꯕ꯭ꯔꯦ
ꯄꯤꯁꯦ ꯑꯩꯁꯦ ꯄ꯭ꯔꯔꯤꯦꯛꯇꯤꯀꯦꯜꯁꯨ ꯑꯩꯈꯣꯏꯁꯨ ꯍꯥꯏꯗꯤ ꯄꯦꯄꯔ ꯑꯍꯨꯝ ꯊꯥꯕꯅꯤꯅ ꯄ꯭ꯔꯦꯛꯇꯤꯀꯦꯜꯁꯨ ꯄꯦꯄꯔ ꯑꯍꯨꯝ ꯊꯥꯏꯗꯅ ꯑꯗꯩꯗ ꯑꯅꯤ ꯑꯃꯗꯤ ꯑꯩ ꯌꯨ ꯁꯤꯡꯀꯠꯂꯒ ꯁꯥꯏꯟ ꯇꯧꯍꯧꯔꯦ ꯑꯃꯗꯨꯗꯤ ꯑꯩꯁꯨ ꯅꯪꯍꯧꯗ꯭ꯔꯦ ꯍꯥꯊꯨ ꯍꯥꯊꯨ ꯇꯧꯕꯗ ꯍꯌꯦꯡ ꯑꯦꯛꯖꯥꯝ ꯃꯅꯨꯡꯗꯨꯗ ꯀꯩꯅꯣꯝꯇ ꯁꯥꯏꯟ ꯇꯧꯍꯟꯒꯦ ꯇꯧꯕꯅꯤ
ꯑꯗꯨꯅꯤ ꯑꯩꯗꯤ ꯄ꯭ꯔꯦꯛꯇꯤꯀꯦꯜꯗꯣ ꯀꯩꯅꯣ ꯇꯧꯍꯧꯗꯗꯅ ꯄꯤꯍꯧꯗ꯭ꯔꯔꯤꯅꯦ ꯀꯃꯥꯏꯅ ꯇꯧꯗꯣꯏꯅꯣ ꯑꯦꯛꯖꯥꯝ ꯃꯅꯨꯡꯗ ꯑꯗꯨꯝ ꯄꯤꯕ ꯌꯥꯗ ꯆꯂ
ꯃꯔꯛꯇ ꯍꯣꯏ ꯍꯣꯏ ꯃꯔꯛꯇ ꯑꯣꯖꯥꯒꯤ ꯑꯣꯖꯥꯗꯤ ꯑꯗꯨꯝ ꯂꯥꯛꯄꯅꯦ ꯑꯗꯨ ꯃꯔꯛꯇ ꯇꯧꯔꯒ ꯁꯥꯏꯟ ꯇꯧꯍꯟꯕ ꯌꯥꯕꯅꯦ ꯑꯗꯨꯝ ꯌꯥꯕꯅꯤꯗ
ꯎꯝ
ꯄ꯭ꯔꯦꯛꯇꯤꯀꯦꯜꯁꯤꯗ ꯁꯤꯟꯅꯕ ꯍꯣꯠꯅꯕꯗ ꯊꯕꯛꯅꯦ ꯑꯣꯏꯗꯣꯏꯁ ꯈꯁꯤ ꯈꯔꯥꯛ ꯅꯠꯇꯕꯅꯤꯅ ꯑꯩ ꯁꯕꯖꯦꯛ ꯑꯍꯨꯝꯗꯨꯒꯤ ꯁꯤꯡꯀꯠꯂꯛꯅꯕ ꯍꯣꯠꯅꯕꯗꯗꯤ ꯍꯥꯏꯗꯤ ꯑꯩꯗꯤ ꯅꯥꯔꯤꯉꯩꯗ ꯀꯩꯅꯣꯗꯣ ꯄ꯭ꯔꯦꯛꯇꯤꯀꯦꯜꯗꯨꯁꯨ ꯁꯤꯜꯍꯧꯗ꯭ꯔꯦꯕ ꯑꯗꯨꯅ ꯄ꯭ꯔꯦꯛꯇꯤꯀꯦꯜꯗꯣ ꯌꯥꯝꯅ ꯀꯩꯅꯣ ꯑꯣꯏꯅ ꯂꯩꯈ꯭ꯔꯦꯕ ꯍꯥꯏꯗꯤ ꯈꯖꯤꯛ ꯈꯖꯤꯛ ꯅꯣꯡꯃꯒꯤ ꯈ ꯈ꯭ꯔ ꯈ ꯈ ꯁꯦꯟꯀꯠꯍꯧꯕ ꯑꯣꯏꯗꯤ ꯑꯩꯉꯣꯟꯗꯁꯨ ꯈꯔ ꯀꯣꯡꯒꯗꯕ ꯑꯗꯨꯅ ꯃꯌꯥꯝ ꯅꯟꯖꯜꯂ ꯂꯩꯈ꯭ꯔꯕꯅꯤꯅ ꯑ ꯊꯕꯛ ꯑꯃꯅꯤ ꯑꯣꯏꯗꯣꯏꯁꯤ ꯇꯧꯔꯤꯁꯦ
ꯃꯥꯅꯦ ꯃꯥꯅꯦ ꯑꯗꯨꯗꯒꯤ ꯑꯦꯛꯁꯇ꯭ꯔꯤꯃꯦꯟ ꯇꯧꯕꯗꯨꯁꯨ ꯍꯥꯏꯗꯤ ꯍꯩꯅꯕꯕꯨꯗꯤ ꯇꯧꯋꯤ ꯑꯃꯨꯔꯛ ꯈꯛꯇꯅꯦꯕ ꯑꯩꯈꯣꯏꯅ ꯑꯦꯛꯁꯇ꯭ꯔꯤꯃꯦꯟ ꯇꯧꯍꯧꯔꯤꯗꯣ ꯍꯥꯏꯗꯤ ꯃꯊꯪ ꯑꯅꯤꯔꯛ ꯑꯍꯨꯝꯂꯛꯀꯨꯝꯕ ꯏ ꯍꯜꯂꯒꯗꯤ ꯑꯩꯈꯣꯏꯗꯁꯨ ꯈꯨꯠꯂꯣꯏꯍꯧꯋꯤꯗꯅ ꯍꯥꯏꯗꯤ ꯍꯦꯟꯗꯤ ꯑꯣꯏꯍꯧꯕ ꯍꯥꯏꯒꯗꯥ ꯑꯗꯨꯗ꯭ꯔ ꯀꯩ ꯈꯨꯠꯂꯣꯏ ꯍꯧꯕꯗꯣ ꯑꯣꯏꯒꯗꯕꯅꯦ ꯑꯗꯩꯗ ꯑꯩꯈꯣꯏꯗꯤ ꯃꯇꯝꯒ ꯅꯪꯗꯕꯅꯦ ꯈꯣꯠꯇꯕꯅꯦ ꯑꯃ ꯑꯃꯈꯛ ꯇꯧꯈꯤꯕꯅꯤꯅ ꯍꯦꯛꯇ ꯀꯥꯎꯏꯅꯦ ꯑꯦꯛꯖꯥ ꯃꯅꯨꯡꯗ
ꯅꯤ ꯊꯣꯏꯁ ꯅꯪꯕꯨ ꯆꯥꯛ ꯏꯁꯤꯡꯒ ꯎꯅꯨꯔꯕꯣ
ꯎꯔꯦꯗꯣ ꯊꯦꯡꯉꯁꯤꯕꯣ ꯆꯥꯔꯦ ꯆꯥꯔꯦ
ꯀꯔꯤ ꯃꯊꯦꯜ ꯆꯥꯕꯤꯔꯒꯦ
ꯑꯁ ꯉꯁꯤꯗꯤ ꯅꯣꯡꯃ ꯆꯨꯕꯁꯤꯗꯗ ꯀꯩꯅꯣ ꯑꯩꯈꯣꯏ ꯀꯀꯥꯅ ꯑꯣꯛꯇꯣ ꯀꯤꯂꯣ ꯑꯃ ꯃꯈꯥꯏ ꯂꯩꯁꯜꯂꯛꯑꯦꯅ ꯍꯦꯛ ꯊꯣꯡꯉ ꯆꯥꯔꯦ
ꯀꯩꯅꯣ ꯁꯤꯒꯋꯦꯗꯔ ꯁꯤꯒ ꯌꯥꯝ ꯆꯥꯟꯅꯕ ꯌꯦꯟꯖꯥꯡꯅꯤ ꯑꯗꯨ
ꯇꯦꯂꯤ ꯇꯦꯂꯤ ꯐꯖꯅ ꯂꯧꯈꯠꯈ꯭ꯔꯦ
ꯑꯗꯨꯗꯨꯃ ꯆꯥꯔꯒ ꯐꯖꯅ ꯀꯩꯅꯣꯒꯤ ꯉꯁꯤꯒꯤ ꯕꯣꯜꯁꯦ ꯌꯦꯡꯕ ꯌꯥꯔꯦ
ꯑꯁ ꯕꯣꯟꯒ ꯉꯝꯗꯣꯔꯤꯕ ꯈꯪꯗꯦ ꯑꯣꯛꯅ ꯃꯨꯜꯂꯛꯇꯅ ꯀꯦꯟꯗꯣꯏꯔ ꯈꯪꯗꯦꯅꯦ
ꯑꯗꯨꯅꯦ ꯍꯥꯏꯗꯤ ꯇꯥꯏꯝ ꯖꯣꯟꯣꯟꯁꯦ ꯈꯦꯠꯅꯕꯅꯤꯅꯀꯣ ꯑꯗꯨꯅ ꯑꯦꯗꯠ ꯇꯨꯝꯅꯤꯡꯕꯅ ꯍꯥꯜꯂꯤꯅꯤ
ꯈꯪꯗꯦꯗ ꯁꯤ ꯅꯍꯥꯟ ꯂꯩꯕ ꯃꯔꯨꯞ ꯅ ꯐꯣꯟ ꯇꯧꯔꯛꯄꯒꯤ ꯃꯔꯨꯞꯅ ꯐꯣꯟ ꯇꯧꯔꯛꯄꯒꯤ ꯍꯧꯖꯤꯛ ꯑꯩ ꯅꯨꯡꯈꯤ ꯅꯨꯡꯈꯤ ꯇꯧꯕꯅꯤ ꯅꯍꯥꯟ ꯂꯩꯔꯒ ꯑꯦꯛꯖꯥꯝꯒꯤ ꯇꯦꯟꯁꯟ ꯏꯁꯇ꯭ꯔꯦꯁ ꯃꯌꯥꯝꯁꯤꯅ ꯑꯃꯨꯛ ꯎꯁ ꯃꯊꯥ ꯁꯥꯔꯨꯗꯣꯏꯅꯦ
ꯑꯩꯁꯨ ꯅꯤꯡꯉ ꯉꯁꯥꯏꯗꯒꯤ ꯀꯩꯅꯣ ꯂꯥꯏꯟꯁꯦ ꯉꯥꯏꯍꯥꯛ ꯌꯦꯡꯕ ꯌꯥꯕ ꯌꯦꯡꯉꯦ ꯈꯪꯗꯕꯅ ꯍꯦꯟꯖꯟꯃꯜꯂꯛꯇꯅ ꯑꯦꯔꯥ ꯀꯩꯗꯧꯔꯨꯗꯣꯏꯅꯣꯅ
ꯑꯗꯨ
ꯕꯣꯣꯟ ꯌꯦꯡꯅꯕ ꯍꯧꯖꯤꯛ ꯉꯥꯏꯍꯥꯛꯇꯨ ꯊꯣꯛꯁꯤꯔꯅ
ꯑꯃꯨꯛ ꯍꯧꯒꯠꯂꯣꯏꯀꯣ ꯅꯣꯡꯉꯥꯜꯂꯒ ꯑꯃꯨꯛ ꯍꯧꯒꯠꯈꯤꯅꯤ
ꯑꯗꯨꯕꯨꯗꯤ ꯑꯦꯂꯥꯝ ꯊꯝꯃ ꯇꯨꯝꯕꯗ ꯃꯔꯨꯞꯕꯨꯨ ꯀꯩꯗꯧꯕꯤꯔꯝꯃꯤꯅꯣ
ꯁꯨꯝ ꯃꯩꯁꯨ ꯆꯥꯛ ꯀꯠꯠꯇꯣꯛꯄ ꯈꯣꯠꯄꯒ ꯑꯁ ꯇꯥꯏ ꯇꯥꯏ ꯇꯥꯕꯤꯗ꯭ꯔꯕꯣ
ꯇꯥꯏ ꯇꯥꯏ ꯃꯔꯣ
ꯎꯝ ꯆꯥꯛꯀ ꯇꯣꯛꯄ ꯈꯣꯠꯄꯒ ꯁꯨꯝ ꯆꯥꯛ ꯇꯣꯛꯄꯒ ꯐꯝꯖꯕꯗꯨꯣ ꯏꯁꯥꯗꯣ ꯂꯨꯝꯁꯤꯜꯂꯦꯅ ꯁꯨꯝ ꯃꯅꯤꯡꯗ ꯀꯩꯅꯣ ꯈꯣꯡꯁꯦ ꯁꯨꯝ ꯀꯩ ꯍꯥꯏ ꯇꯥꯔꯦ ꯋꯥꯛꯀꯤꯡ ꯃꯆꯥ ꯑꯃ ꯁꯨꯝ ꯆꯠꯂꯒ ꯃꯔꯨꯞꯀ ꯋꯥꯔꯤ ꯁꯥꯟꯅꯔꯤꯖꯥꯠꯅꯤ
ꯌꯥꯝ ꯆꯥꯁꯜꯂꯨꯔꯕꯅꯤꯅ ꯇꯨꯝꯅꯕ ꯋꯥꯥꯛꯀꯤꯡ ꯈꯔ ꯆꯠꯊꯣꯛꯄꯁꯨ ꯐꯩ ꯎꯝ ꯑꯣꯛ ꯍꯥꯏꯁꯤꯗꯕꯨ ꯇꯨꯝꯕ ꯋꯥꯕ ꯄꯣꯠꯅꯤꯀꯣ ꯑꯗꯨꯅ
ꯃꯥꯅꯤ ꯃꯥꯅꯤ ꯎꯝꯝ ꯑꯗꯣ ꯑꯩꯈꯣꯏꯗꯗꯤ ꯌꯥꯝ ꯀꯟꯅ ꯄ꯭ꯔꯣꯕ꯭ꯂꯦꯝꯕꯨꯗꯤ ꯑꯣꯏꯗꯦꯗꯤ ꯍꯥꯏꯗꯤ ꯅꯍꯥꯟ ꯅꯍꯥꯅꯤꯅ ꯏꯟꯖꯤꯟ ꯐꯔꯤꯕ ꯑꯩꯈꯣꯏꯗꯤ
ꯅꯍꯥꯅꯤꯅ ꯗꯥꯏꯖꯦꯁꯟ ꯁꯤꯁꯇꯦꯝ ꯐꯔꯤꯕ
ꯎꯝ ꯑꯍꯟꯗꯕꯨ ꯈꯔ ꯄ꯭ꯔꯣꯕ꯭ꯂꯦꯝꯃꯦꯇꯤꯛ ꯑꯣꯏꯕꯩ ꯋꯥꯅꯤ
ꯎꯝ ꯑꯩꯗꯤ ꯏꯔꯣꯜꯂꯝꯗꯅ ꯆꯥꯛ ꯆꯥꯅꯤꯡꯗꯕ ꯑꯗ ꯆꯥꯗ꯭ꯔꯦ ꯏꯟꯁꯥꯡ ꯍꯥꯎꯔꯝꯗꯕꯗꯨꯗ ꯍꯧꯖꯤꯛ ꯑꯃꯨꯛ ꯑꯃꯨꯛ ꯆꯥꯔꯨꯗꯣꯏꯔ ꯈꯪꯗꯦ ꯑꯩꯩ ꯆꯥꯕ ꯌꯥꯕ ꯀꯩ
ꯑꯩꯈꯣꯏꯗꯤ ꯁꯥꯇ꯭ꯔꯅꯤꯅ ꯑꯍꯤꯡ ꯊꯦꯡ ꯊꯦꯡꯅ ꯂꯥꯏꯔꯤꯛ ꯄꯥꯕꯁꯤꯗꯤ ꯑꯩꯈꯣꯏ ꯑꯩꯈꯣꯏ ꯃꯍꯧꯁꯥꯅꯤꯗꯣ ꯑꯗ ꯑꯍꯤꯡ ꯆꯥꯛ ꯂꯥꯝꯃꯛꯛꯄꯒꯨꯝꯕ ꯑꯩꯅꯒ ꯑꯍꯤꯡ ꯆꯐꯨ ꯐꯥꯛꯏꯁꯤꯗꯤ
ꯍꯥꯏꯗꯤ ꯆꯥꯛꯁꯦ ꯆꯥꯅꯤꯡꯗ꯭ꯔꯦꯒ ꯍꯥꯏꯔꯨꯔꯒ ꯆꯥꯛꯁꯦ ꯀꯩꯅꯣ ꯇꯧ ꯊꯦꯉꯀꯥꯟꯗ ꯂꯥꯝꯃꯛꯄꯒꯨꯝꯕ ꯑꯗꯨꯃꯥꯏꯅ ꯇꯧꯔꯒ ꯍꯧꯒꯠꯂ ꯆꯥꯔꯤꯁꯤ ꯌꯥꯝ ꯊꯤꯉꯝ ꯉꯝꯗ꯭ꯔꯕꯅꯤ ꯂꯥꯏ ꯄꯥꯔꯨꯔꯒꯀꯣ
ꯎꯝ ꯚꯥꯔꯣ ꯇꯔꯣ ꯑꯃ ꯑꯅꯤꯗꯒ
ꯑꯩꯒ ꯉꯁꯥꯏ ꯅꯨꯡꯊꯤꯟꯗꯣ ꯏꯃꯥꯟꯅꯕꯒ ꯁꯤꯡꯖꯨ ꯕꯣꯔꯥ ꯈꯔ ꯆꯥꯁꯤꯜꯂꯨꯕ ꯑꯗꯨꯗꯒꯤ ꯆꯥꯛꯇꯣ ꯆꯥꯅꯤꯡꯕ ꯀꯌꯥ ꯐꯥꯎꯗ꯭ꯔꯕ ꯑꯗꯨꯒꯤ ꯆꯥ ꯍꯧꯖꯤꯛ ꯑꯃꯨꯛ ꯁꯤꯡꯖꯨ ꯕꯣꯔꯥ
ꯎꯝ
ꯅꯣꯏꯅ ꯍꯤꯟꯖꯥꯡ ꯑꯍꯥꯎꯕꯒ ꯄꯟꯁꯤꯜꯂꯛꯄꯗꯨꯗ
ꯈꯪꯗꯦꯗ ꯅꯣꯡ ꯐꯥꯗꯣꯛ ꯆꯥꯕꯅꯤꯗ ꯑꯩꯈꯣꯏꯁꯨ ꯌꯥꯝ ꯇꯣꯏꯅꯒ ꯆꯥꯄꯣꯟꯇꯦꯗ
ꯎꯝ ꯍꯥꯏꯗꯤ ꯍꯟꯖꯥꯡ ꯑꯍꯥꯎꯕꯁꯤ ꯅꯣꯡ ꯑꯃꯅ ꯍꯥꯎꯋꯦ ꯍꯥꯏꯗꯤ ꯃꯌꯥꯝ ꯃꯌꯥꯝ ꯆꯥꯕꯗꯣ ꯀꯩꯁꯨ ꯍꯥꯎꯇꯦꯕ ꯍꯥꯏꯗꯤ ꯀꯩꯅꯣꯝꯃ ꯊꯣꯡꯉꯒ ꯁꯥꯏꯇꯗꯤꯁ ꯑꯣꯏ ꯀꯩ ꯑꯣꯏ ꯇꯧꯔꯒ ꯈꯤꯇꯪ
ꯍꯣꯏ ꯍꯣꯏ ꯃꯗꯨꯅꯦ
ꯃꯌꯥꯝ ꯆꯥꯗꯣꯏ ꯁꯔꯨꯛ ꯍꯥꯏꯗꯤ ꯃꯌꯥꯝ ꯆꯥꯗꯨ ꯁꯔꯨꯛ ꯅꯨꯡꯇꯤꯒꯤ ꯃꯇꯨꯝ ꯑꯃꯇꯪ ꯑꯣꯏꯔꯁꯨ ꯑꯅꯤꯇꯪ ꯑꯣꯏꯔꯁꯨ ꯑꯍꯥꯎꯕꯗꯣ